ꯁꯤꯅ ꯑꯃꯨꯛ ꯄꯥꯏꯔꯛꯑꯔꯣꯏ ꯑꯩꯅ ꯇꯧꯔꯀꯥꯟꯗꯅ ꯎꯝ ꯑꯣ ꯄꯥꯏꯔꯞ
ꯃꯛꯈꯦ
ꯉꯔꯥꯡ ꯑ ꯑꯩꯈꯣꯏ ꯀꯩꯅꯣ ꯆꯠꯄꯩꯗꯣ ꯊꯝꯕꯥꯜ ꯌꯦꯡꯕ ꯆꯠꯄꯩꯗꯣ
ꯑꯥ
ꯍꯪꯆꯤꯠ ꯑꯗꯨꯝ ꯆꯠ ꯌꯥꯔꯗ꯭ꯔꯣ
ꯗꯦꯗ ꯊ꯭ꯔꯤꯗ
ꯑꯧ ꯑꯣ ꯑꯃꯗꯣ ꯍꯌꯦꯡ ꯆꯠꯂꯨꯈꯤꯒꯦ ꯑꯗꯨ ꯍꯜꯂꯛꯑꯒ ꯁꯥꯟꯅꯔꯁꯦꯌꯦ ꯑꯃꯗꯣ
ꯍꯜꯂꯣ
ꯇꯥꯔꯕꯣ
ꯄꯠ ꯄꯠ ꯇꯟ ꯇꯥꯔꯤꯁꯦ ꯀꯩ ꯍꯥꯏꯅꯣ ꯌꯥꯔꯦ ꯍꯥꯏꯔꯣ
ꯇꯠꯂꯁꯨ ꯀꯛꯊꯠꯀꯅꯨꯀꯣ
ꯍꯣꯏ ꯌꯥꯔꯦ ꯍꯥꯏꯕ꯭ꯔꯣ
ꯑꯃꯗꯣ ꯍꯌꯦꯡ ꯆꯠꯂꯨꯈꯤꯒꯦ ꯍꯥꯏꯕꯀꯣ
ꯎꯝ
ꯍꯜꯂꯛꯑꯒ ꯁꯥꯟꯅꯔꯁꯤ ꯌꯥꯕꯨꯗꯤ ꯌꯥꯅꯤꯗ
ꯑꯗꯣ ꯀꯟꯐꯥꯔꯝꯗꯤ ꯇꯥꯔ ꯍꯥꯏꯕꯅ ꯐꯩꯌꯦꯅ
ꯑꯗꯨ ꯍꯌꯦꯡ ꯍꯥꯏꯔꯁꯦ
ꯑꯁꯣꯝꯒꯤꯗꯤ ꯍꯥꯏꯒꯦꯕ ꯑꯩꯅ
ꯀꯩꯅꯣ ꯆꯥꯏꯗꯨꯅ ꯅꯪꯁꯨ ꯉꯁꯥꯏꯗꯩꯅꯦ ꯑꯩꯅ ꯅꯣꯏ ꯆꯦꯅ ꯂꯩꯔꯛꯄ ꯕꯦꯒꯇꯣ ꯐꯣꯇꯣ ꯀꯞꯄ ꯊꯥꯔꯛꯑꯣ ꯀꯣꯏꯕ ꯆꯠꯄꯗ ꯄꯨꯅꯤꯡꯉꯗꯤ ꯄꯨꯖꯒꯦꯅ ꯍꯥꯏꯕꯁꯦ ꯅꯪ ꯌꯥꯝ ꯄꯣꯡꯉꯦꯅꯦ ꯍꯥ ꯌꯥꯝ ꯊꯨ ꯊꯥꯔꯛꯑꯣ ꯍꯧꯖꯤꯛ
ꯅꯠꯇꯦ ꯊꯄ ꯈꯔꯥ ꯆꯤꯜꯂꯦ ꯑꯗꯨꯅꯅꯦ ꯚꯥꯏ
ꯎꯝ ꯚꯥꯏꯗꯤ ꯀꯔꯤ ꯅꯪ ꯉꯁꯤ ꯆꯥꯒꯦꯔ ꯅꯪ
ꯊꯝꯖꯦꯠ ꯑꯀꯨꯏ ꯈꯔ ꯂꯩꯝꯗꯅ ꯆꯥꯔꯤꯌꯦ
ꯌꯥꯔꯦ ꯑꯈꯨꯏꯕ꯭ꯔꯥ ꯀꯨꯏꯗꯕ꯭ꯔꯥ ꯅꯪꯅ ꯅꯆꯤꯟꯗꯨꯅ ꯅꯌꯩꯔꯣ ꯄꯨꯡꯍꯥꯏ ꯍꯥꯏꯖꯤꯜꯂꯤꯗꯣ ꯀꯩꯒꯤꯅꯣ ꯑꯩꯉꯣꯟꯗ ꯑꯣꯏꯗ ꯄꯥꯗ ꯉꯥꯡꯖꯜꯂꯤꯗꯣ ꯁꯤꯅꯤꯅ ꯊꯥꯔꯛꯑꯣꯃꯛꯈꯤ ꯌꯦꯡꯅꯤꯡꯉꯦ
ꯃꯛꯀꯤ ꯑꯥꯗ ꯌꯥꯎꯒ꯭ꯔꯦ ꯍꯧꯖꯤꯛ ꯂꯧꯊꯣꯛꯇ꯭ꯔꯤꯌꯦ ꯏꯆꯦꯅꯥꯎꯒꯤ ꯄꯣꯠ ꯂꯣꯏꯁꯤꯜꯌꯦ ꯍꯌꯦꯡ ꯆꯠꯄꯩ
ꯍꯌꯦꯡ ꯊꯥꯔꯛꯇ꯭ꯔꯗꯤ ꯇꯤꯟꯅꯔꯣꯏꯗꯝ ꯑꯩ ꯇꯤꯅꯔꯣꯏ ꯅꯪꯒ ꯈꯠꯅꯅꯤ ꯍꯧꯖꯤꯛ ꯑꯩ ꯇꯤꯟꯅꯔꯣꯏ ꯅꯪꯒ
ꯈꯠꯅꯔꯦ
ꯀꯥꯡꯗꯨꯖꯨ ꯅꯪ ꯅꯊꯟꯗ ꯆꯠꯇꯣꯏ ꯑꯣꯏꯔꯝꯅꯤ ꯌꯦꯡꯕ ꯅꯨꯄꯤ ꯌꯦꯡꯕ ꯑꯩ ꯇꯜꯂꯦ
ꯍꯦ ꯑꯗꯨꯒꯨꯝꯕ ꯉꯥꯡꯒꯅꯨꯀꯣ
ꯀꯩꯗꯧꯕꯩ ꯉꯥꯡꯉꯣꯏꯗꯣꯏꯕ ꯅꯪꯗꯤ ꯅꯊꯟꯗ ꯆꯠꯂꯝꯃꯤꯗꯨꯗꯤ ꯅꯍꯥꯟꯃꯨꯛꯁꯨ ꯀꯥꯡ ꯗꯣ ꯅꯨꯡꯗꯥꯡꯋꯥꯏꯔꯝꯗ ꯅꯊꯟꯗ ꯌꯦꯡꯕ ꯆꯠꯂꯝꯃꯤꯗꯨꯗꯤ ꯃꯥꯅꯦ ꯀꯩꯅꯣ ꯅꯨꯄꯤ ꯌꯦꯡꯕ ꯆꯠꯂꯤꯅꯤ ꯀꯩꯅꯣ ꯅꯪ ꯍꯟꯗꯛ ꯁꯤꯅꯊꯟ ꯆꯠꯅꯤꯡꯉꯝꯅꯤꯅꯦ ꯍꯟꯗꯛꯁꯨ ꯑꯁ ꯃꯤꯅ ꯍꯧꯅꯤꯡꯗꯕꯗꯣ ꯆꯀꯠ ꯆꯀꯠ
ꯑꯗꯨꯒꯨꯝꯕ ꯋꯥꯗꯣ ꯉꯥꯡꯒꯅꯨ ꯍꯥꯏꯕꯅꯤꯗ ꯑꯩꯅ ꯍꯥꯏꯕꯗꯤ
ꯌꯥꯔꯦ ꯌꯥꯔꯦ ꯈꯪꯅꯔꯕꯅꯦ
ꯃꯥ ꯀꯌꯝ ꯃꯥꯟꯅ ꯉꯥꯡꯉꯤꯅꯣ ꯌꯦꯡꯉꯣ ꯇꯧꯋꯦ
ꯑꯣꯏꯔꯣꯏ ꯗꯕꯤꯗꯣ
ꯍꯥꯍꯥ ꯑꯗꯨꯗꯤ ꯍꯪꯆꯤꯠꯇꯣ ꯍꯥꯏꯒ꯭ꯔꯒꯦ
ꯍꯥꯏꯔꯨꯒꯤꯅꯣ ꯃꯥ ꯍꯌꯦꯡ ꯍꯜꯂꯛꯑ ꯍꯥꯏꯒꯦ ꯍꯥꯏꯖꯦ ꯍꯥꯏꯕ ꯍꯌꯦꯡ ꯍꯜꯂꯛꯑꯦꯗꯅ ꯅꯨꯡꯗꯤꯟꯗ ꯑꯈꯣꯏꯗꯣ ꯋꯥꯔꯤ ꯁꯪꯒꯦꯔ ꯁꯪꯉꯣꯏꯔ ꯍꯌꯦꯡ ꯋꯥꯔꯤ ꯁꯥꯟꯅꯗ ꯌꯥꯗꯦ ꯑꯗꯣ ꯃ ꯃꯥꯏ ꯇꯨꯏꯁꯟꯗꯣ ꯍꯌꯦꯡ ꯍꯥꯏꯗꯣꯛꯑꯝꯗꯣꯏꯅꯦ ꯎꯝ ꯍꯌꯦꯡ ꯍꯌꯦꯡ ꯆꯠꯂꯦꯗꯅ ꯑꯗꯨꯒ ꯍꯪꯆꯤꯠꯇꯣ ꯑꯌꯨꯛꯇ ꯍꯥꯏꯔꯝꯃꯗꯤ ꯑꯗꯨꯒ ꯑꯗꯨ ꯍꯧꯖꯤꯛꯀꯤꯗꯤ ꯈꯟꯅꯒꯤꯔꯣꯏꯖꯦꯕ ꯍꯌꯦꯡ ꯈꯟꯅꯔꯁꯦꯕ ꯍꯌꯦꯡ ꯅꯪ ꯄꯨꯡ ꯀꯌꯥ ꯍꯥꯜꯂꯛꯇꯣꯏꯅꯣ ꯂꯣꯏꯕꯒ ꯋꯥꯔꯤꯗꯣ ꯁꯅꯔꯒ ꯇꯧꯔꯖꯦ ꯑꯩꯒꯤꯗꯤ ꯌꯥꯔꯦꯕ ꯅꯕꯅꯤ ꯐꯥꯎꯅꯔꯣ ꯔꯤꯁꯥꯁ ꯇꯧꯔꯖꯤꯔ ꯑꯥ
ꯎꯝ
ꯑꯩꯖꯨ ꯂꯩꯇꯦ ꯑꯩ ꯏꯁꯀꯥꯔꯠ ꯁꯦꯝꯃꯨꯖꯦꯔ ꯈꯜꯂꯤꯅꯤ ꯑꯗꯨ ꯀꯣꯅ ꯁꯤꯗꯌꯥꯗꯦ ꯅꯪ ꯏꯖꯠ ꯍꯥꯏꯕꯝꯖꯨꯂꯩ ꯑꯩꯒꯤꯗꯤ ꯉꯁꯤꯅ ꯅꯪꯒꯤꯁꯤ ꯑꯁꯤꯅ ꯑꯔꯣꯏꯕ ꯑꯣꯏꯅꯤ
ꯂꯣꯏꯔꯕꯣ
ꯑꯩꯒꯤ ꯂꯣꯏꯅꯤꯕ ꯅꯪꯒꯤꯖꯨ ꯑꯃꯔꯛꯅ ꯂꯣꯏꯔꯝꯒꯅꯤ
ꯍꯣꯏ ꯑꯩꯒꯤ ꯇꯥꯛ ꯎꯝ ꯂꯣꯏꯔꯦ ꯑꯃ ꯑꯃ ꯇꯧꯔꯛꯑꯅꯣ ꯑꯩꯒꯤ ꯑꯇꯣꯞꯄ ꯄꯤꯔꯛ ꯑꯍꯣ
ꯕꯦꯛꯇꯤ ꯕꯦꯛ ꯐꯖꯕ꯭ꯔꯕ
ꯐꯖꯕ ꯑꯩ ꯌꯥꯝ ꯀꯥꯟ ꯏꯁꯇꯏꯜ ꯅꯠꯇꯦꯗ ꯆꯨꯝꯅꯈꯛꯀꯤ ꯄꯨꯅꯕ ꯕꯦꯛꯇꯨꯅꯤ ꯁꯥꯏꯠ ꯕꯦꯛꯀꯨꯝꯕ ꯑꯗꯨꯒꯨꯝꯕꯅꯤ ꯔꯣꯄꯣꯠꯅꯤꯗ ꯑꯔꯤ ꯑꯃꯗꯣ ꯀꯩꯅꯣ ꯍꯥꯏꯔꯛꯏꯗꯣ ꯂꯩꯇ꯭ꯔꯗꯤ ꯂꯩꯇꯕꯒꯤ ꯑꯃ ꯂꯩꯕꯗꯣ ꯈꯪꯕ꯭ꯔ ꯑꯥ ꯂꯩꯇꯕꯒꯤ ꯑꯃ ꯂꯩꯕꯗꯣ ꯇꯥꯗ꯭ꯔꯣ ꯀꯦ ꯇꯥꯕꯔꯣ ꯀꯗꯥꯏ ꯂꯩꯒ꯭ꯔꯒꯦ ꯐ꯭ꯂꯣꯛ ꯑꯉꯧꯕ ꯁꯦꯠꯇꯦ ꯐ꯭ꯂꯣꯛ ꯑꯣꯏꯅꯗꯤ ꯂꯩꯌꯦ ꯁꯠꯀꯦ ꯍꯥꯏꯕ꯭ꯔꯣ ꯀꯥꯏꯗ ꯂꯩꯒ꯭ꯔꯒꯦ ꯅꯪꯕꯣ ꯇꯥꯕ꯭ꯔꯣ ꯑꯦ ꯑꯣꯈꯦ ꯇꯥꯕꯔꯣ ꯅꯣꯏ ꯑꯅꯤ ꯄꯨꯜꯂ ꯀꯇꯥꯏꯗꯅ ꯆꯠꯂꯤꯗꯨꯕꯨ ꯀꯔꯤꯒꯤꯅꯣꯕ ꯋꯥ ꯑꯃꯇ ꯉꯥꯡꯗ꯭ꯔꯤꯁꯤꯕꯣ ꯁꯣꯝ ꯅꯥꯀꯟꯗꯅ ꯑꯩ ꯏꯊꯟꯇ ꯋꯥ ꯉꯥꯡꯍꯜꯂꯒ ꯊꯝꯃꯤꯁꯦ ꯀꯩꯒꯤꯅꯣ ꯀꯗꯥꯥꯏ ꯆꯠꯈ꯭ꯔꯒꯦ ꯍꯥꯎ ꯃꯩ ꯃꯨꯊꯠꯂꯝꯃꯣ ꯃꯨꯊꯠꯂꯝꯒꯦ ꯀꯩꯅꯣ ꯅꯣꯏ ꯇꯧꯔꯤꯗꯨꯕꯣ ꯍꯥ ꯀꯩꯅꯣ ꯇ꯭ꯋꯦꯟꯇꯤ ꯋꯥꯟ ꯀ ꯍꯥꯏꯁꯦ ꯐꯣꯟꯗ ꯄꯥꯍꯜꯂꯣ ꯄꯨꯡ ꯃꯥꯄꯟ ꯑꯣꯏꯕ꯭ꯔꯥ ꯁꯨꯕ꯭ꯔꯥ ꯇ꯭ꯋꯦꯟꯇꯤ ꯋꯥꯟꯗꯣ ꯑꯣꯏꯕ꯭ꯔ ꯌꯦꯡꯉꯣ
ꯋꯥ ꯉꯥꯡꯉꯛꯑꯣ ꯑꯗꯨꯗꯤ ꯅꯪꯖꯨ ꯇꯥꯔꯗꯤ ꯅꯪꯅ ꯀꯦꯝ ꯉꯥꯡꯗ꯭ꯔꯤꯗꯣ ꯀꯩꯒꯤꯅꯣ ꯑꯩ ꯏꯊꯟꯇ ꯑꯉꯥꯎꯕ ꯇꯥꯔꯦ
ꯐꯔꯦ ꯐꯔꯦ ꯑꯩ ꯑꯗꯨꯝ ꯇꯧꯔꯒꯦ ꯁꯤ
ꯅꯨꯡꯉꯥꯏꯔꯦꯍꯦ ꯑꯣ ꯂꯧꯊꯣꯛꯑꯦ ꯑꯥꯎ ꯈꯪꯉꯦꯍꯦ ꯊꯣꯡꯗ꯭ꯔꯤꯌꯦ ꯆꯥꯛ ꯉꯁꯤꯗꯤ ꯁꯦꯛ ꯑꯣꯏꯅ ꯄꯨꯂꯞ ꯊꯛꯑꯒꯅꯤ ꯑꯩꯈꯣꯏ ꯀꯥꯡꯄꯨ
ꯈꯪꯗꯦ ꯀꯔꯤ ꯃꯈꯣꯟꯅꯣ ꯍꯩꯅꯧ ꯀꯦꯟꯕꯒꯤ ꯃꯥꯜꯂꯦ ꯃꯊꯛꯇ ꯈꯪꯕꯨ ꯈꯪꯉꯦ ꯍꯩꯅꯧ ꯀꯦꯟꯕꯩ ꯑꯣꯏꯗꯣꯏꯅꯤ ꯅꯨꯡ ꯊꯥꯔꯛꯄꯒ ꯃꯥꯜꯂꯨꯔꯦ ꯑꯩꯗꯤ
ꯎꯝ ꯎꯝ ꯎꯝ ꯄꯨꯔꯛꯀꯦ ꯄꯨꯔꯛꯀꯦ ꯀꯩꯅꯣꯅꯦ ꯅꯪ ꯆꯥꯛ ꯆꯥꯔꯕ ꯀꯩꯒꯤ ꯆꯥꯅꯤꯡꯗ꯭ꯔꯕ ꯆꯥꯛ ꯆꯥꯅꯤꯡꯕ ꯐꯥꯎꯗ꯭ꯔꯕꯔꯣ ꯀꯔꯤꯒꯨꯝꯕ ꯈꯔꯗꯤ ꯆꯥꯔꯝꯒꯗꯧꯕ ꯃꯥꯜꯂꯦ ꯅꯨꯡꯊꯤꯟꯗ ꯅꯠꯇ꯭ꯔꯥ
ꯀꯔꯤ ꯀꯔꯤ ꯆꯥꯁꯤꯟꯈ꯭ꯔꯒꯦ ꯑꯦ ꯀꯔꯤꯝ ꯆꯥꯗꯕꯤꯗ ꯑꯗꯨꯝ ꯆꯥꯅꯤꯡꯕ ꯐꯥꯎꯗꯕ ꯀꯩꯅꯣ ꯑꯁꯣꯏꯕꯝ ꯂꯩꯩꯔꯦ ꯑꯗꯨꯗꯤ ꯎꯝ ꯌꯦꯡ ꯊꯣꯛꯇ ꯌꯥꯔꯔꯣꯢ ꯀꯤꯝ ꯆꯥꯗꯕꯤꯗ ꯁꯨꯝ ꯆꯥꯅꯤꯡꯕ ꯐꯥꯎꯔꯛꯇ꯭ꯔꯗꯤ ꯀꯃꯥꯏꯅ ꯇꯧꯅꯤ ꯑꯣ
ꯌꯥꯏ ꯌꯥꯏ ꯅꯣꯏ ꯑꯅꯤꯃꯛ ꯆꯥꯗ꯭ꯔꯕꯣ ꯆꯥꯛꯇꯨꯕꯣ ꯑꯥ ꯍꯣ ꯍꯣ ꯑꯁ ꯐ꯭ꯂꯣꯛꯑꯗꯤ ꯉꯍꯥꯟꯒꯤ ꯍꯥꯟꯅꯒꯤ ꯑꯩ ꯑꯉꯧꯕꯗꯨꯅꯦꯍꯦ ꯍꯟꯗꯛꯀꯤ ꯑꯣꯏꯅꯗꯤ ꯀꯩꯅꯣ ꯑꯣꯏꯅ ꯄꯨꯔꯛ ꯆꯨꯝꯅ ꯐꯨꯔꯤꯠ ꯀꯨꯝꯕ ꯑꯃꯒ ꯄꯥꯔꯗꯤ ꯐꯖꯅꯤꯕ ꯁꯤꯒꯤ ꯕ꯭ꯂꯣꯛꯁꯇꯣ ꯑꯃ ꯂꯩ ꯑꯃꯨꯕ ꯈꯔ ꯌꯥꯎꯕꯗꯣ ꯐꯖꯕꯅꯤ ꯁꯦꯂꯛ ꯀꯥꯟꯅꯗꯤ ꯐꯖꯅꯤ ꯆꯨꯝꯅ ꯐ꯭ꯂꯣꯛ ꯐ꯭ꯂꯣꯛ ꯅꯠꯇꯦ ꯁ꯭ꯀꯠꯅꯦ ꯁ꯭ꯀꯠ ꯍꯥꯏꯗꯤ ꯀꯩꯅꯣ ꯌꯥꯎꯗꯦꯕ ꯃꯊꯛ ꯌꯥꯎꯗꯕꯤꯅꯦꯕ
ꯋꯥꯏꯠꯇꯅꯦ ꯕ꯭ꯂꯦꯛꯅ ꯂꯩ ꯁꯥꯄꯤꯇ ꯃꯆꯥ ꯃꯆꯥ ꯃꯆꯥ ꯅꯝꯕ ꯑꯃ ꯂꯩꯌꯦ ꯌꯥꯝ ꯀꯥ ꯍꯦꯟꯅꯁꯨ ꯗꯥꯏꯔꯦꯛ ꯈꯣꯡ ꯀꯩꯅꯣꯁꯨ ꯌꯧꯗꯕꯤꯗꯅꯦ ꯈꯣꯡ ꯑꯝ ꯀꯩꯍꯥꯏꯅꯤ ꯑꯃ
ꯀꯩꯅꯣꯗꯣ ꯈꯨꯔꯥꯏꯗꯣ ꯈꯨꯔꯥꯏ ꯈꯨꯔꯥꯏ ꯌꯧꯕ ꯋꯥꯏꯠ ꯑꯃꯅ ꯅꯪ ꯔꯗꯤ ꯈꯪꯕꯁꯨ ꯌꯥꯏ
ꯐꯗꯤ ꯐꯖꯕꯅꯦ ꯁꯤꯁꯨ ꯑꯗꯨꯝ ꯁꯦꯠꯄ ꯅꯨꯡꯉꯥꯏꯕꯅꯦꯕ ꯍꯥꯏꯗꯤ ꯑꯇꯣꯞꯄ ꯐꯨꯔꯤꯠ ꯈꯤꯇꯪ ꯂꯤꯠꯄ ꯃꯄꯥ ꯌꯦꯡꯀꯥꯟꯗꯅꯦ ꯐꯖꯕꯅꯦ
ꯍꯣꯏ ꯍꯣꯏ ꯐꯣꯇꯣ ꯊꯥꯕꯤꯔꯛꯀꯦꯁ ꯅꯪ ꯌꯦꯡꯅꯤꯡꯉꯗꯤ ꯀ ꯂꯣꯏ ꯂꯩꯌꯦꯗ ꯂꯣꯏꯅ ꯁꯨꯏ ꯉꯁꯤ ꯄꯨꯜꯂꯞ ꯅꯨꯡꯉꯥꯏꯌꯦ ꯅꯨꯡꯉꯥꯏꯁꯨ ꯅꯨꯡꯉꯥꯏꯦ ꯋꯥꯁꯨ ꯋꯥꯏꯌꯦ ꯑꯩꯁꯦ ꯍꯌꯦꯡ ꯑꯃꯨꯛ ꯆꯠꯄꯒꯤ ꯃꯥꯅ ꯑꯃꯨꯛ ꯂꯣꯏꯁꯤꯟꯕ ꯈꯣꯠꯄ ꯇꯧꯕ ꯑꯗꯒꯤ ꯎꯝ ꯈꯔꯥ ꯋꯥꯔꯦ ꯍꯟꯗꯛ ꯇꯤ ꯏꯕꯦꯝꯃ ꯊꯕꯛ ꯌꯥꯝ ꯌꯥꯝꯕꯒꯤ ꯍꯣ ꯍꯣꯏ ꯃꯈꯤ ꯑꯩ ꯑꯃꯨꯛ ꯀꯩꯅꯣ ꯇꯧꯔꯦ ꯀꯣꯛ ꯁꯤꯗ ꯁꯦꯟꯗꯜ ꯂꯩꯔꯛꯄ ꯍꯟꯗꯛꯇꯤ ꯀꯣ ꯎꯆꯦꯛ ꯆꯣꯡꯒꯤ ꯕꯨꯠ ꯑꯁꯥꯡꯕꯤ ꯑꯃ ꯀꯛ ꯍꯣꯏ ꯍꯣꯏ ꯍꯣꯏ ꯍꯣꯏ ꯀꯔꯤꯅꯣ ꯅꯪꯅ ꯑꯩꯅ ꯍꯥꯏꯔꯗꯤ ꯉꯥꯇꯪ ꯂꯩꯔ ꯑꯃꯨꯛ ꯇꯧꯔꯛꯀꯦ ꯊꯝꯃꯒꯦ